ꯇꯥꯕꯔꯣ
ꯇꯥꯏꯌꯦ ꯇꯌꯦ
ꯍꯧꯖꯤꯛ ꯅꯉꯩ ꯈꯣꯟ
ꯍ
ꯉꯁꯥꯏ ꯀꯣꯗꯕꯒꯤ ꯃꯅꯥꯗꯤꯗ
ꯀꯩꯒꯤꯅꯣ ꯀꯩꯒꯤ ꯃꯥꯟꯅꯗ꯭ꯔꯤꯅꯣ ꯃꯥꯟꯅꯩꯌꯦ ꯀꯩꯅꯣ ꯇꯨꯡꯉꯜꯂꯕꯣ ꯇꯣꯉꯥꯟꯕ꯭ꯔꯣ
ꯈꯔ ꯇꯣꯉꯥꯟꯕꯀꯣ ꯑꯗꯨꯒꯤꯅꯤ
ꯇꯉꯥꯟꯗꯦ ꯆꯃꯅꯦ
ꯀꯁꯨ ꯀꯥꯏꯔꯤꯗ ꯑꯗꯨ
ꯎꯝ ꯍꯖ ꯐꯔꯒꯦ
ꯍꯥꯏꯔꯣ
ꯍꯣꯏ
ꯒꯟꯁꯥꯡ ꯍꯥꯏꯕꯨꯗꯤ ꯌꯥꯝꯅ ꯄꯤꯊ꯭ꯤꯕꯤꯗ ꯍꯥꯎꯕ ꯌꯦꯟꯁꯥꯡ ꯀꯥꯡꯁꯣꯏ
ꯑꯁ ꯀꯩꯒꯪ ꯁꯏꯅꯣ
ꯀꯥꯡꯁꯣꯏ ꯍꯥꯏꯕꯗꯤ ꯈꯪꯗꯦ ꯆꯤꯡꯗꯒꯤ ꯄꯨꯔꯛꯄ ꯒꯟꯁꯥꯗꯨ ꯈꯔ ꯊꯝꯕ ꯑꯗꯨꯒ ꯑꯂꯨꯁꯨ ꯎꯕ ꯑꯗꯨꯒ ꯈꯤꯃꯦꯟꯁꯨ ꯎꯕꯀꯣ ꯑꯗꯣ ꯃꯁꯤꯡ ꯌꯥꯝ ꯃꯤꯗ ꯊꯝꯕꯗꯒ ꯍꯧꯖꯤꯛꯐꯥꯎ ꯆꯥꯛꯁꯨ ꯆꯥꯗ꯭ꯔꯤ ꯌꯥꯏ
ꯍ ꯌꯥꯧꯔꯒ ꯍꯧꯖꯤ ꯐꯑꯦ
ꯂꯝ ꯂꯝꯗ ꯃꯁꯤꯁ ꯊꯕꯛ ꯈꯔ ꯂꯩꯕ ꯊꯕꯛ ꯍꯥꯏꯕꯗꯤ ꯌꯨꯝꯗꯅꯤ ꯍꯥꯏꯕꯨ ꯑꯉꯥꯡꯁꯤꯡ ꯀꯣ ꯑꯉꯥꯡꯁꯤꯡꯅ ꯍꯌꯦꯡꯒꯨꯝꯕ ꯑꯦꯛꯖꯥꯝ ꯂꯩꯕꯁꯤꯡꯒꯤ ꯇꯥꯛꯄꯤꯕ ꯑꯗꯨꯒ ꯀꯣꯏꯁꯟ ꯑꯣ ꯁꯃꯥꯏ ꯀ ꯑꯗꯨꯒꯤꯅꯤ
ꯆꯥꯔ ꯍꯣꯏꯁ ꯑꯦ
ꯖꯥꯏꯕ
ꯑ ꯔꯣꯕ ꯍꯦꯉꯕ ꯇ ꯗ
ꯍꯣꯏ ꯌꯥ ꯇꯌꯦ ꯇꯌꯦ
ꯍ
ꯇꯌꯦꯌꯦ
ꯊꯦꯡꯉꯦꯕ
ꯍꯣꯏ ꯃꯁꯤ ꯂꯣꯏꯔꯒ ꯆꯥꯒꯦ
ꯑꯣ ꯍ ꯀꯅꯥꯅ ꯊꯒꯦ ꯀꯅꯥꯅ ꯊꯣꯡꯉꯤꯅꯣ ꯅꯣꯏ ꯌꯦꯟꯖꯥꯡꯗꯣ
ꯏꯃꯥꯅ ꯊꯣꯡꯉꯦ
ꯏꯃꯥꯅ ꯊꯣꯡꯕꯗ ꯏꯍꯥꯎ ꯍꯥꯎꯕꯅꯦ
ꯍꯣꯏ ꯍꯥꯎꯕꯒꯤꯅꯤ ꯍꯧꯖꯤꯛꯐꯥꯎ ꯆꯗ꯭ꯔꯤꯁꯦ ꯇꯥꯕ꯭ꯔꯣ
ꯇꯥꯏꯌꯦ ꯇꯥꯏꯌꯦ
ꯅꯪꯁꯦ ꯇꯨꯝꯕ ꯃꯥꯜꯂꯤꯦꯗ ꯅꯪꯒꯤ ꯈꯣꯟꯁꯤ ꯑꯃꯨꯛꯀ ꯔꯤꯗ꯭ꯌꯨꯁ ꯇꯧꯕ ꯃꯥꯜꯂꯤ
ꯅꯗꯤ ꯇꯣꯝꯗꯤꯌꯦ ꯅꯪꯅ ꯇꯝꯅ ꯇꯞꯅ ꯇꯞꯅ ꯉꯥꯡꯉꯨ ꯍꯥꯏꯔꯒꯤ ꯇꯞꯅ ꯇꯝꯅ ꯉꯥꯡꯉꯤꯗꯤ ꯀꯩꯅꯣ
ꯑꯣ ꯑꯗꯨꯗꯤ ꯆꯨꯝꯃꯦ ꯑꯗꯨꯗꯣ ꯆꯨꯝꯃꯦꯕ
ꯑꯩ ꯋꯥ ꯉꯥꯡꯅ ꯇꯞꯅ ꯉꯥꯡꯕ ꯍꯩꯇꯦꯕꯀꯣ ꯑꯩꯅ ꯉꯥꯡꯕꯗꯤ ꯁꯠ ꯁꯠ ꯁꯠ ꯁꯠ ꯁꯠ ꯁꯠ ꯉꯥꯡꯕꯅꯦꯕ ꯅꯪꯅꯦ ꯇꯞꯅ ꯇꯞꯅ ꯇꯞꯅ ꯉꯥꯡꯉꯨ ꯍꯥꯏꯕꯒꯤ ꯑꯩꯁꯨ ꯇꯞꯅ ꯇꯞꯅ ꯎꯏ ꯎꯏꯔ ꯉꯥꯡ ꯉꯤꯅ‌ꯦ ꯀꯩꯅ‌ꯣ
ꯑꯣ ꯃꯤ ꯃꯆꯥꯗꯩ ꯌꯥꯝ ꯍꯩꯀꯣ ꯃꯁꯤ ꯂꯣꯟ ꯍꯥꯏꯕꯁꯦ ꯏꯁꯤꯡ ꯊꯛꯀꯨꯝ ꯇꯧꯔꯤꯗ
ꯍꯩꯖꯗꯤꯌꯦ ꯀꯦꯝ ꯍꯥꯏ ꯖꯗꯤꯌꯦ ꯈꯣꯏꯗꯤ
ꯏꯁꯤꯡ ꯊꯛꯂꯀꯨꯝ ꯑꯃꯨꯛꯀꯣ ꯏꯁꯤꯡ ꯊꯛꯑꯗꯤ ꯀꯥꯏꯁꯨꯣꯛꯄꯤ ꯍꯥꯏꯁꯤꯔ ꯑꯥ
ꯈꯣꯠꯄ ꯂꯩ
ꯍꯣꯏ ꯍꯣꯏ ꯍꯣꯏ ꯑꯗꯨꯅꯤ ꯄꯥꯟꯕ ꯈꯣꯠꯠꯇꯕ ꯂꯩꯕꯅꯤꯅ ꯁꯨꯃꯥꯏ ꯆꯨꯝ ꯍꯥꯏꯕ ꯈꯣꯠ ꯑꯃ ꯆꯠꯈ꯭ꯔꯦꯕ
ꯅꯣꯛ ꯅꯤꯡꯉꯦ ꯅꯪꯒꯤ ꯋꯥꯇꯥ ꯁꯤꯗꯤ
ꯎꯝ ꯑꯗꯨꯒꯤꯅꯤ ꯑꯗꯨꯒꯤꯅꯤ ꯍꯥꯏꯕꯗꯤ ꯑꯗꯨꯅꯦ ꯑꯩ ꯑꯥ ꯍꯝ ꯍꯥꯏꯔꯣ ꯍꯥꯏꯔꯣ
ꯅꯣꯏ ꯃꯗ ꯍꯥꯏꯔꯣ
ꯑ ꯑꯃꯨꯒ ꯀꯥꯎꯈꯔꯤ ꯍꯦ
ꯍꯩꯁꯨ
ꯍꯝ ꯍꯣꯏ ꯑꯗꯨꯅꯦ ꯑꯗꯨꯅꯦ ꯍꯥꯏꯕꯗꯤ ꯑꯩꯅ ꯉꯁꯥꯏ ꯍꯥꯏꯒꯦ ꯍꯥꯏꯕꯗꯤ ꯑꯥ
ꯎꯍꯨ ꯍꯨ
ꯍꯥ ꯍꯥꯏꯔꯣ ꯍꯥꯏꯔꯣ
ꯎꯝ ꯑꯩꯁꯨ ꯂꯣꯟꯁꯦ ꯌꯥꯝ ꯈꯣꯏꯕꯅꯦꯕꯀꯣ
ꯅꯠꯇꯦꯍꯦ
ꯏꯃꯥꯟꯅꯕꯤꯅ ꯍꯥꯏꯔꯤꯅꯦ ꯅꯪꯁ ꯑꯁꯨꯛ ꯀꯨꯏꯅ ꯂꯩꯔꯒꯦ ꯑꯩꯅ ꯍꯧꯖꯤꯛ ꯐꯥꯎ ꯂꯣꯟꯁꯤꯦ ꯌꯥꯝ ꯈꯣꯏꯔꯤꯁꯤꯕꯣ ꯍꯥꯏꯔꯤꯁꯤꯅꯦ ꯑꯩꯉꯣꯟꯗ
ꯁꯨꯃꯥꯏꯅ ꯇꯧꯗꯣꯏꯗ ꯏꯁꯤꯡ ꯊꯛꯄ ꯇꯧꯋꯤꯗ ꯅꯪꯒꯤ ꯂꯣꯟꯁꯦ
ꯑꯗꯨꯃꯥꯏꯅ ꯇꯧꯗꯕꯅꯤ ꯅꯪꯅ ꯈꯪꯗꯕꯩꯅꯦ
ꯍꯥꯏꯔꯣ
ꯅꯪ ꯍꯥꯟꯅ ꯍꯥꯏꯔꯣ
ꯍꯥꯏꯕꯗꯤꯀꯣ ꯑꯩꯅ ꯇꯁꯦꯡꯅ ꯍꯥꯏꯕꯅꯤ
ꯑꯍꯥ
ꯍꯥꯏꯔꯣ ꯍꯥꯏꯔꯣ
ꯅꯪꯒꯤ ꯋꯥ ꯉꯥꯡꯁꯤꯗ ꯑꯩ ꯅꯣꯛꯅꯤꯡꯕꯅꯥ ꯁꯤꯗꯧꯔꯦ ꯏꯁꯩ ꯑꯣꯏꯅꯥ ꯁꯛꯄꯤꯔꯁꯤꯔ ꯈꯪꯗꯦꯗ ꯏꯁꯩꯥ ꯁꯛꯂꯛ ꯑꯣ
ꯏꯁꯩꯗꯤ ꯌꯔꯣꯏꯍꯦ
ꯁꯛꯄꯥ ꯌꯥꯏꯌꯦ ꯀꯩꯅꯣ
ꯌꯥꯗꯤ ꯍꯦ
ꯑꯩꯈꯣꯏꯗꯤ ꯑꯗꯨꯝ ꯁꯛꯑꯦꯅꯥ
ꯊꯥꯛꯅꯗꯤ ꯑꯃꯨꯛꯀ ꯀꯔꯤ ꯍꯥꯏꯁꯤꯔꯦ
ꯑꯣ ꯈꯪꯅꯤꯡꯗꯔ ꯇꯥꯔꯦ ꯍꯥꯏꯔꯅꯨ
ꯍꯣꯏ ꯍꯣꯏ ꯑꯗꯨꯅꯦꯕ
ꯃꯩ ꯂꯥꯛꯑꯦꯕꯀꯣ ꯅꯪꯅ ꯍꯥꯏꯔꯤꯗꯣ ꯗ
ꯍꯣꯏ ꯍꯣꯏ ꯍꯧꯖꯤꯛꯀꯥꯟꯁꯦ ꯐꯥꯏꯚ ꯖꯤꯒꯤꯅꯦꯕꯀꯣ ꯑꯃꯨꯛꯀ ꯁꯤꯛꯁ ꯖꯤꯁꯦ ꯑꯃꯨꯛꯀ ꯊꯣꯛꯂꯛꯀꯅꯤꯌꯦ
ꯑꯩꯗꯤ ꯐꯥꯏꯚ ꯖꯤ ꯑꯩꯗꯤ ꯐꯥꯏꯚ ꯖꯤ ꯄꯥꯏꯕ ꯐꯪꯗ꯭ꯔꯤꯌꯦ
ꯑꯩꯁꯨꯅꯦ ꯑꯗꯨꯕꯨ ꯃꯤꯅ ꯍꯥꯏꯒꯗꯧꯕ ꯃꯤꯅ ꯍꯥꯏꯔꯣꯏꯕ ꯑꯗꯨ ꯍꯥꯏꯕꯗ ꯑꯥ ꯌꯥꯝ ꯀꯥꯎꯈ꯭ꯔꯦ ꯑꯗꯨꯒ ꯍꯥꯟꯅ ꯈꯪꯉꯨꯀꯣ
ꯍꯣꯢ
ꯑꯗꯨꯅꯤ ꯑꯗꯣ ꯑꯅꯤ ꯑꯍꯨꯝ ꯇꯥꯎꯂꯛꯀꯦ ꯅꯪꯕꯨ ꯉꯁꯤ
ꯀꯩ ꯍꯣꯏꯅꯣ ꯒꯌ꯭ꯥꯟ ꯇꯗꯦ
ꯃꯗꯨꯒꯤ ꯋꯥꯔꯤꯁꯦ ꯗꯤꯛꯁꯅꯥꯔꯤ ꯗꯔꯀꯥꯔ ꯇꯥꯏ
ꯗꯤꯁ꯭ꯔꯥꯔꯤ ꯏ ꯂꯣꯏ ꯃꯣꯏ ꯊꯣꯔ ꯍꯥꯏꯔꯛꯑꯣ ꯑꯗꯨꯗꯤ
ꯑꯗꯨꯅꯦ ꯍꯥꯏꯀꯦ ꯑꯗꯣ ꯐꯥꯏꯚ ꯖꯤ ꯑꯩꯈꯣꯏꯅ ꯍꯥꯏꯕ ꯑꯩꯅ ꯍꯥꯏꯕꯁꯦ ꯐꯥꯏꯚ ꯖꯤ ꯍꯥꯏꯕꯁꯦ ꯑ ꯑꯦꯛꯖꯥꯝꯄꯜ ꯍꯥꯏꯔꯗꯤ ꯑꯩꯅ ꯈꯟꯕ ꯍꯥꯏꯕ ꯑꯩꯅ ꯍꯥꯏꯗꯣꯛꯀꯦ ꯍꯥꯏꯔ ꯈꯟꯕꯒꯤ ꯋꯥꯔꯤꯗꯣ
ꯍꯣꯏ
ꯅꯪꯅ ꯍꯥꯟꯅ ꯈꯪꯕ ꯑꯗꯣ ꯐꯥꯏꯚ ꯖꯤꯗꯒꯤ ꯍꯦꯟꯅ ꯏꯁꯄꯤꯠꯇꯠꯇꯣ ꯀꯩ ꯍꯥꯏꯁꯤꯔꯥ ꯐꯥꯁ ꯑꯣꯏꯕꯀꯣ
ꯍꯣꯏ
ꯑꯗꯨꯅꯦ ꯑꯗꯨꯒꯤꯗꯃꯛꯇꯅꯤ ꯑꯩ ꯃꯁꯤꯗ ꯆꯪꯉꯤꯁꯦ ꯍꯥꯏꯕꯗꯤ ꯑꯩꯁꯨ ꯑ ꯀ꯭ꯂꯥꯁ ꯊ꯭ꯔꯤ ꯑꯣꯏ ꯀ꯭ꯂꯥꯁ ꯊ꯭ꯔꯤꯒꯤ ꯃꯇꯝꯒꯤ ꯃꯄꯥꯟꯗ ꯆꯠꯂꯄ꯭ꯔꯣ ꯍꯤ
ꯍꯥ
ꯑꯗꯣ ꯈ꯭ꯔꯤꯁꯃꯥꯁꯒꯤ ꯂ ꯑꯗꯨ ꯑꯗꯨꯒꯤꯅꯤ ꯑꯩꯁꯤ ꯃꯁꯤ ꯂꯣꯟꯁꯤ ꯈꯪ ꯈꯪꯗꯦ ꯑꯗꯨꯒ ꯂꯝꯕꯤꯗ ꯆꯠꯄ ꯑꯗꯨꯒ ꯁꯨꯃꯥꯏꯅ ꯇꯧꯔꯁꯨ ꯌꯦꯡꯕꯤꯔ ꯀꯥꯏꯌꯦꯕꯀꯣ ꯑꯗꯨ ꯑꯩꯁꯨ ꯈꯪꯅꯤꯡꯉꯤ ꯀꯗꯥꯏꯗ ꯀꯌꯥꯁꯤꯦ ꯇꯝꯁꯤꯔ ꯑꯗꯨꯅ ꯇꯥꯛꯁꯤꯔꯥ ꯍꯥꯏꯕꯅꯤ ꯑꯗꯨꯒꯤ
ꯁꯤꯔꯥ ꯍꯥꯏꯕꯗꯨꯣ ꯆꯨꯝꯃꯤ ꯀꯩꯅꯣ ꯇꯥꯛ ꯁꯦꯅꯔꯦ ꯇꯥꯛ ꯁꯤꯔ ꯍꯥꯏꯗꯤ ꯅꯪꯅꯤꯇꯤꯡ ꯇꯧꯒꯗꯕꯅꯦ ꯇꯝꯁꯤꯔ ꯍꯥꯏꯗꯤ
ꯇꯝꯁꯤꯔ ꯇꯝꯁꯤꯔ ꯑꯗꯨ ꯑ ꯑꯇꯣꯞꯄꯒꯤ ꯖꯥꯇꯤꯒꯤ ꯃꯤꯅꯤꯡꯗꯤ ꯁꯤꯡꯖꯨꯅꯤꯅ ꯑꯗꯨꯒꯤꯅꯤ ꯇꯝ ꯇꯝ ꯍꯥꯏꯕꯀꯣ
ꯇꯃꯣ ꯇꯃꯣ
ꯑꯩꯈꯣꯏ ꯂꯣꯟꯗꯤ ꯁꯤ ꯂꯣꯟꯗꯤ ꯌꯥꯝ ꯂꯥꯏꯕꯗꯨꯕꯨ ꯇꯝꯗ꯭ꯔꯁꯨ ꯌꯥꯏ ꯑꯩꯈꯣꯏ ꯂꯣꯟꯒ ꯆꯞ ꯃꯥꯟꯅꯗ꯭ꯔꯔꯤꯁꯤꯗꯤ ꯀꯩꯅꯣ
ꯍꯣꯏ ꯃꯤ ꯑꯇꯣꯞꯄꯁꯤꯡꯗꯤ ꯑꯁ ꯌꯥꯝꯅ ꯍꯥꯕ ꯖꯥꯇꯤ ꯑꯃꯒꯤ ꯂꯣꯟ ꯑꯁꯤꯗ
ꯎꯝ
ꯅꯍꯥꯁꯨꯣ ꯅꯍꯥꯅꯠꯇꯌꯦ ꯅꯨꯃꯤꯠꯇꯣ ꯀꯗꯥꯏ ꯀꯔꯤꯒꯤ ꯅꯨꯃꯤꯠꯔ ꯈꯪ ꯈꯪꯗꯦ ꯑꯗꯨꯕꯨ ꯃꯁꯤꯗ ꯇꯧꯔꯝꯕꯝꯕꯗꯨꯣ ꯑꯩꯁꯨ ꯌꯥꯝ ꯅꯣꯛꯏꯕꯅꯤ ꯃꯥꯅ ꯍꯥꯏꯕꯁꯤ ꯃꯥꯁꯨ ꯑꯩꯒꯨꯝꯅ ꯈꯪꯗꯕꯀꯣ ꯀꯔꯤ ꯐꯨꯜꯒꯤ ꯁꯦꯟꯇꯦꯟꯁꯇꯣ ꯍꯥꯏꯕ ꯈꯪꯗꯕ
ꯍꯣꯏ
ꯑꯗꯨ ꯃꯥꯅ ꯍꯥꯏꯕꯁꯦ ꯑ ꯀꯔꯤ ꯍꯥꯏꯁꯦ ꯅꯣꯡ ꯆꯨꯕꯒꯤ ꯃꯔꯛꯇ ꯍꯥꯏꯕꯀꯣ ꯑꯗꯨ ꯃꯥꯁꯨ ꯍꯥꯏꯕ ꯈꯪꯗꯕ ꯑꯗꯨ ꯃꯥꯅ ꯀꯩ ꯍꯥꯏꯁꯦ ꯋꯥꯔꯤꯔꯣ ꯁꯥꯔꯕꯀꯣ
ꯍꯣꯏ
ꯑꯗꯨꯒ ꯃꯥꯅ ꯅꯨꯄꯥꯅꯤꯀꯣ ꯍꯥꯏꯕꯗꯤ ꯃꯥꯅ ꯀꯩ ꯍꯥꯏꯒꯦ ꯍꯥꯏꯔꯗꯤ ꯅꯍꯥꯟ ꯑꯩ ꯂꯧ ꯁꯨꯕ ꯆꯠꯂꯦ ꯑꯗꯨꯒ ꯍꯜꯂꯛꯄ ꯃꯇꯝꯗ ꯅꯣꯡꯒꯤ ꯃꯔꯛꯇ ꯍꯜꯂꯛꯒꯦ ꯍꯥꯏꯕ ꯑꯃ ꯍꯥꯏꯌꯦꯕ ꯈꯪꯗꯕꯀꯣ
ꯑ
ꯑꯗꯨꯒ ꯃꯥꯁꯦ ꯇꯤꯡ ꯇꯤꯡꯗ ꯍꯥꯏꯔꯛꯑꯦ ꯑꯗꯨꯒ ꯀꯔꯤ ꯁꯨꯃꯥꯏꯅ ꯍꯥꯏꯔꯕꯀꯣ
ꯑ
ꯇꯤꯡ ꯇꯤꯡ ꯃꯤꯁ ꯀꯔꯤ ꯍꯥꯏꯁꯤꯔꯥ ꯑꯗꯨꯗꯤ ꯍꯣꯏ ꯁꯨꯃꯥꯏꯅ ꯍꯣꯏ ꯑꯗꯨ ꯃꯥꯗꯤ ꯈꯥꯡꯗꯕꯀꯣ
ꯎꯝ
ꯑꯗꯣ ꯑꯩꯁꯨ ꯈꯪꯗꯦ ꯍꯥꯏꯕꯨ ꯃꯤ ꯑꯇꯣꯞꯄꯅ ꯑꯩꯕꯨ ꯑꯩ ꯈꯪꯗꯦ ꯍꯥꯏꯔꯗꯤ ꯃꯤ ꯑꯇꯣꯞꯄꯁꯤꯅ ꯑꯃꯨꯛꯀ ꯍꯥꯏꯕꯀꯣ ꯑꯩꯉꯣꯟꯗꯗꯤ ꯌꯥꯝ ꯅꯅꯤ ꯃꯗꯨ ꯃꯄꯥꯥꯟꯗꯤ ꯌꯥꯝ ꯐꯥꯏꯌꯦ ꯍꯥꯏꯕꯗꯤ ꯋꯥꯔꯤ ꯋꯥꯔꯤ ꯁꯥꯕꯁꯦꯀꯣ
ꯅꯣꯏꯅꯤ ꯁꯥꯟꯅꯔꯨ ꯀꯩꯅꯣ
ꯍꯣꯏ
ꯎꯝ
ꯑꯁꯝ ꯌꯥꯗꯅꯤ ꯇꯌꯦ
ꯎꯝ ꯑꯗꯨꯗꯤ ꯅꯣꯏ ꯃꯤ ꯇꯧꯃꯤꯟꯅꯕ ꯅꯣꯏ ꯐꯥ ꯐꯥꯗ ꯀꯩꯅꯣ
ꯈꯪꯗꯦ ꯑꯗꯨ ꯑ ꯃꯗꯨꯒꯤ ꯅꯨ ꯅꯨꯄꯥꯒꯤ ꯅꯝꯕꯔ ꯑꯃꯨꯛꯀ ꯀꯥꯎꯈ꯭ꯔꯦ ꯃꯥꯗꯣ ꯀꯅꯥꯅꯣ ꯑꯃꯨꯛꯀ ꯀꯥꯎꯈ꯭ꯔꯦ ꯃꯤꯒꯤ ꯌꯥꯝꯃꯟꯕꯒꯤꯀꯣ
ꯑꯣ
ꯑꯗꯨꯗ ꯑꯗꯨꯒꯤꯅꯦ ꯅꯪꯦ ꯇꯨꯝꯝꯕ ꯃꯥꯗ
ꯇꯨꯝꯗꯤꯦ ꯅꯪ ꯅꯪꯒꯤ ꯋꯥꯔꯤ ꯇꯥꯔꯤꯅꯦ ꯀꯩꯅꯣ ꯅꯣꯏꯅꯤꯒꯤ ꯋꯥꯔꯤ ꯁꯥꯟꯅꯕꯗꯣ ꯑꯩ ꯇꯥꯔꯒ ꯌꯥꯝ ꯅꯣꯛꯅꯤꯡꯔ ꯅ ꯅꯣꯔꯤꯅꯤꯉꯦꯅ
ꯄꯗ ꯐ
ꯑꯩ ꯅꯪꯗꯤ ꯅꯪꯗꯤ ꯑꯩꯈꯣꯏꯅ ꯑꯩꯅ ꯩꯅ ꯍꯥꯏꯔꯤꯁꯤ ꯅꯪꯗꯤ ꯒꯦꯟꯗꯤ ꯂꯣꯏ ꯇꯥꯏꯗꯅ
ꯍꯣꯏꯁ ꯆꯨꯅꯤ
ꯎ ꯉꯥꯡ ꯊꯣꯛꯣꯛꯄ ꯉꯝꯗ ꯑꯗꯨ꯭ꯔꯁꯨ ꯑꯩꯅ ꯉꯥꯡꯕꯒꯤ ꯅꯪ ꯇꯥꯕꯗꯤ ꯉꯝꯃꯤꯗꯗ
ꯍꯣꯏ ꯍꯣꯏ ꯍꯨꯏꯒꯤ ꯈꯣꯟ ꯇꯥꯕꯗ ꯌꯥꯝ ꯅꯨꯡꯁꯤꯈꯤ
ꯑ ꯍꯨꯏ ꯂꯩꯕꯅꯦ ꯑꯩꯈꯣꯏ ꯂꯩꯀꯥꯏꯗ ꯍꯨꯏ ꯂꯩꯀꯥꯏꯅꯤ ꯀꯩꯅꯣ
ꯍꯣꯏ ꯑꯗꯨꯣ ꯕꯥꯔꯣ ꯃꯈꯥꯏ ꯄꯨꯡ ꯑꯃꯅꯤꯗ ꯈꯣꯡꯅꯥꯥꯡꯗꯤ ꯑꯁ ꯇꯨꯝꯕ ꯌꯥꯔꯤꯦꯀꯣ ꯑꯗꯨꯗꯣ
ꯃꯣꯏ ꯍꯨꯏꯒꯤ ꯃꯇꯝ ꯑꯃ ꯂꯩꯕꯗꯥꯏ ꯀꯩ ꯃꯇꯝꯗꯅꯣ ꯈꯪꯗꯦ ꯑꯩꯈꯣꯏꯗ ꯑꯃꯨꯛ ꯍꯨꯏꯁꯦ ꯑꯃꯣꯝ ꯂꯩꯌꯦꯕꯀꯣ ꯁꯤ ꯂꯩꯀꯥꯏꯗꯗꯤ ꯍꯨꯏꯁꯤꯡꯁꯦ ꯂꯥꯕ ꯉꯥꯛꯇꯪ ꯑꯣꯏꯌꯦꯅꯀꯣ ꯑꯩꯅ ꯂꯥꯕ ꯂꯥꯕꯁꯤꯡꯅꯦ ꯑꯩꯁꯦ ꯑꯩꯈꯣꯏꯒꯤꯗ ꯊꯤꯜꯂꯛꯄꯁꯤꯗꯤ ꯐꯖꯔꯦꯍꯦ ꯇꯥꯕꯗꯤ ꯇꯨꯝꯕꯗꯤ ꯅꯨꯡꯉꯥꯏꯔꯦꯍꯦ ꯭ꯔꯪ ꯒ꯭ꯔꯪ ꯒ꯭ꯔꯪ ꯒ꯭ꯔꯪ ꯇꯧꯕꯗ
ꯑꯗꯨꯅꯦ ꯑꯗꯣ ꯍꯨꯏ ꯑꯩꯈꯣꯏꯗꯣ ꯈꯔ ꯐꯖꯔꯦ ꯍꯧꯗꯣꯡ ꯑꯅꯤ ꯑꯃꯨꯛꯀ ꯀꯩ ꯍꯥꯏꯁꯦ ꯀꯥꯏꯅꯥꯔꯗꯤ ꯂꯣꯏꯔꯦ ꯅꯨꯡꯗꯥꯡꯗ
ꯎꯝ ꯍꯧꯗꯣꯡ ꯀꯞꯄꯗꯣ ꯍꯧꯗꯣꯡ ꯍꯧꯗꯣꯡ ꯃꯋꯥ ꯊꯤꯕꯗꯣ ꯑꯉꯥꯡ ꯆꯞꯄꯒ ꯆꯞ ꯃꯅꯩꯀꯣ
ꯃꯋꯥ ꯊꯤꯕꯗꯤ ꯍꯥꯏꯗꯤꯦ ꯀꯔꯤꯅꯣ
ꯃꯥ ꯅꯨꯄꯥ ꯊꯤꯕꯗꯣ ꯍꯧꯗꯣ ꯅꯨꯄꯤꯅ ꯅꯨꯄꯥ ꯊꯤꯕ ꯃꯇꯝꯗ
ꯑꯗꯨꯗ ꯅꯨꯄꯤꯔꯣ ꯀꯞꯂꯤꯕꯗꯣ
ꯅꯨꯄꯤꯅꯦ ꯅꯨꯄꯤꯅ ꯅꯨꯄꯥ ꯊꯤꯕꯅꯦ ꯌꯥꯎꯗꯧꯅꯦꯩ
ꯃꯤꯗꯤ ꯅꯨꯄꯥꯅ ꯅꯨꯄꯤ ꯊꯤ ꯑꯗꯨꯕꯨ ꯍꯧꯗꯣꯡꯗꯤ ꯀꯔꯤꯗꯅꯤꯅꯁꯤ
ꯎ ꯎꯝ ꯑꯗꯣ ꯃꯣꯏꯅ ꯈꯣꯡꯂꯛꯄꯗꯣ ꯑꯉꯥꯡ ꯀꯞꯄꯒ ꯆꯞ ꯃꯥꯟꯅꯩ
ꯍꯣꯏ ꯍꯣꯏ ꯆꯨꯝꯃꯦ
ꯑꯩꯗꯤ ꯌꯥꯝ ꯀꯤꯌꯦꯗ
ꯑꯁ ꯑꯩ ꯐꯥꯎ ꯀꯤꯍꯦ ꯏꯊꯟꯗꯒꯨꯝꯅ ꯇꯨꯝꯃꯗꯤ ꯑꯩꯁ ꯑꯁꯦ